ꯀꯖꯤꯅꯥ ꯍꯥꯕꯗꯣ ꯍꯜꯂꯣ
ꯇꯥꯕ꯭ꯔ ꯏꯆꯦ
ꯑ ꯍꯥꯏꯔꯣ ꯍꯥꯏꯔꯣ ꯎꯝ
ꯑꯥ ꯍꯧꯖꯤꯛꯀꯤ ꯀꯩꯅꯣꯒꯤ ꯎ ꯁꯥꯏꯟꯁꯇꯒꯤ ꯁꯣꯁꯦꯜ ꯁꯥꯏꯟꯁꯇꯒꯤ ꯁꯥꯏꯟꯁꯇ ꯑꯣꯟꯕ ꯈꯣꯠꯄꯅ ꯑꯃ ꯍꯥꯏꯔꯤꯗꯣ
ꯑꯥ
ꯑꯗꯨꯗꯣ ꯅꯤꯌꯣꯝꯒꯤ ꯑꯣꯏꯅꯗꯤ ꯌꯥꯕꯝ ꯊꯣꯛꯇꯦꯕꯀꯣ ꯑꯗꯨꯒ ꯃꯣꯏ ꯅꯝꯐꯨꯗ ꯉꯥꯡꯅꯔꯒ ꯈꯣꯠꯂꯒ ꯇꯧꯔꯀꯥꯟꯗ ꯌꯥꯕꯗꯤ ꯌꯥꯏꯌꯥꯕ ꯑꯗꯣ ꯄ꯭ꯔꯥꯏꯚꯦꯠ ꯀꯣꯂꯦꯖꯁꯤꯡꯒꯤ ꯑꯣꯏꯅꯗꯤ ꯄ꯭ꯔꯥꯏꯚꯦꯠ ꯀꯣꯂꯦꯖꯁꯤꯡꯒꯤꯗꯤ ꯑꯗꯨꯝ ꯄ꯭ꯔꯥꯏꯚꯦꯠ ꯀꯣꯂꯦꯖꯅꯤꯅ ꯈꯔ ꯄ꯭ꯔꯥꯏꯚꯦꯠ ꯍꯥꯏ ꯑꯗꯨꯅꯀꯣ ꯑꯗꯨꯝ ꯈꯔ ꯉꯥꯡꯅ ꯁꯛꯅꯕ ꯌꯥꯕꯁꯨ ꯌꯥꯏ ꯑꯗꯨꯒ ꯈꯨꯒꯤ ꯑꯦꯝ ꯌꯨ ꯑꯦꯝ ꯌꯨꯒꯨꯝ ꯑꯗꯒꯤꯗꯤ ꯗꯤ ꯑꯦꯝꯒꯨꯝꯕ ꯑꯈꯣꯏꯒꯤ ꯒꯃꯦꯟꯒꯤ ꯂꯩꯖꯤꯗꯗꯤ ꯌꯥꯕꯝ ꯁꯨꯡꯊꯣꯛ ꯊꯣꯛꯇꯦꯕ ꯁꯨꯡꯌꯥ ꯌꯥꯔꯣꯏꯕ
ꯑꯥ
ꯑꯗꯨꯅꯦ ꯑꯗꯨꯗꯨ ꯅ
ꯑꯗꯨ ꯃꯣꯏꯅ ꯍꯥꯏꯗꯨꯅꯗꯤ ꯅꯪ ꯇꯝꯒꯦꯕꯨꯗꯤ ꯇꯝꯖꯧ
ꯎꯝ
ꯇꯝꯒꯦꯗꯤ ꯇꯝꯖꯧ ꯅꯪꯒꯤ ꯋꯥꯅꯤ ꯑꯗꯨꯕꯨ ꯃꯣꯏ ꯑꯣꯖꯥꯅ ꯀꯥꯏꯔꯤꯁ ꯅꯪ ꯄꯩꯁꯥ ꯍꯌꯦꯡ ꯃꯥꯡꯅꯤ ꯍꯥꯏꯕꯤ ꯋꯥꯅꯤ ꯑꯗꯨꯅꯤ ꯑꯗꯥꯅꯤ ꯍꯥꯏꯕ ꯑꯩꯅꯁꯨꯅꯦ ꯇꯥ ꯆꯤꯠꯇꯅ ꯑꯗꯨꯃꯥꯏꯅ ꯍꯥꯏꯕ ꯃꯣꯏ ꯁꯨꯃꯥꯏ ꯁꯨꯃꯥꯏ ꯑꯁ ꯅꯪꯉꯣꯟꯗ ꯀꯤꯍꯜꯂꯤꯅꯤ ꯈꯣꯠꯂꯤꯅꯤ ꯗꯔꯀꯥꯔꯗꯤ ꯑꯩꯖꯦ ꯐꯤꯐꯇꯤ ꯊ꯭ꯔꯤ ꯄꯥꯔꯁꯦꯟ ꯆꯠꯂꯤꯕꯅꯤ ꯑꯩꯅ ꯇꯝꯕ ꯌꯥꯔꯒ ꯅꯪ ꯀꯃꯥꯏꯅ ꯇꯝꯕ ꯌꯥꯔꯨꯗꯣꯏꯅꯣ ꯁꯤꯅꯦ ꯃꯥꯅ ꯑꯩꯉꯣꯟꯗ ꯌꯦꯠꯂꯤꯖꯦ ꯐꯣꯝꯕꯧꯎ ꯄꯤꯌꯨ ꯌꯥꯗꯅ ꯔꯥꯀꯦꯁ ꯑꯍꯥꯥꯝꯕ ꯆꯠꯄꯗ ꯐꯣꯝꯕꯧꯎ ꯄꯤꯌꯨ ꯌꯥꯗꯅ ꯄꯣꯜ ꯁꯥꯏꯟꯁꯇ ꯊꯥꯖꯤꯜꯂꯝꯕ ꯑ ꯁꯨꯕꯗꯨꯗ ꯇꯧꯏꯅꯦꯕ ꯑꯗꯣ ꯑ ꯑꯗꯨꯗ ꯑꯣꯟꯊꯣꯛꯑꯦ ꯅꯝꯐꯨ ꯗ ꯑꯣꯟ ꯊꯣꯛꯑꯒ ꯇꯝꯃꯦ ꯈꯜꯂꯖꯤꯅꯦ
ꯑ
ꯀꯣ ꯅꯝꯐꯨꯗ ꯑꯣꯟꯊꯣꯛꯑꯒ ꯇꯝꯃꯦꯕ ꯑꯩꯁꯦ ꯑꯗꯨꯒ ꯕꯤ ꯑꯦꯡ ꯂꯣꯏꯔꯦ ꯍꯥꯏꯕ ꯁꯥꯗꯤꯕꯤꯒꯦꯠꯇꯤ ꯑꯩ ꯂꯩꯍꯧꯔꯅꯦꯕ ꯅꯠꯇ꯭ꯔꯥ
ꯑ ꯆꯦ ꯀꯩꯅꯣꯝꯃ ꯍꯥꯏꯔꯛꯀꯦ ꯁꯤꯖꯦ ꯑꯩ ꯀꯩꯅꯣꯝꯃ ꯁꯤꯖꯦ ꯁꯤꯗ ꯑꯩꯈꯣꯏꯅ ꯀꯦꯕꯤꯒ ꯅꯕꯣꯗꯤꯌꯥꯒꯤ ꯍꯟꯇꯛ ꯊꯕꯛ ꯀꯧꯒꯤꯕꯗꯣ
ꯑꯥ
ꯗꯨꯗ ꯇꯧꯋꯤꯁꯦ ꯑ ꯀꯩꯅꯣꯗ ꯑꯩꯈꯣꯏꯒꯤ ꯑꯗ ꯌꯥꯎꯔꯤꯁꯦ ꯕꯤ ꯑꯦꯗꯁꯦ
ꯑꯥ
ꯕꯤ ꯑꯦꯗ ꯂꯣꯏꯔꯛꯀꯗꯕꯅꯤ ꯍꯥꯏꯔ ꯀꯥꯟꯗ ꯕꯤ ꯑꯦꯗꯁꯦ ꯐꯤꯞꯇꯤ ꯄꯥꯔꯁꯦꯟ ꯆꯠꯀꯗꯕꯅꯤ ꯍꯥꯏꯕ ꯑꯃ ꯌꯥꯎꯔꯦ
ꯕꯦꯗꯁꯦ ꯐꯤꯐꯇꯤ ꯄꯥꯔꯁꯦꯟ ꯍꯥꯏꯖꯦ ꯃꯥꯏꯒꯤ ꯕꯦꯗ ꯀꯤ ꯁꯥꯔꯇꯤꯐꯤꯀꯦꯠꯇꯨꯗꯔꯣ
ꯍꯣ ꯍꯣꯏ ꯕꯤ ꯑꯦꯗ ꯇꯝꯃꯀꯥꯟꯗ ꯍꯌꯦꯡꯋꯥꯏ ꯄꯤꯁꯤ ꯆꯠꯄꯒꯤ ꯋꯥꯔꯤ
ꯂꯩꯕꯗꯣ ꯑꯥ ꯑꯥ ꯑꯥ ꯑꯥ ꯎꯝ
ꯑꯣꯅꯔꯁ ꯒ꯭ꯔꯦꯖꯨꯑꯦꯁꯟꯗ ꯁꯤꯗꯣ ꯀꯣꯞ ꯕꯤ ꯑꯦꯗ ꯁꯨ ꯇꯧꯔꯛꯀꯗꯕꯅꯤ ꯍꯥꯏꯔꯦꯀꯣ ꯑꯗꯨꯒ ꯕꯤ ꯑꯦꯗ ꯁꯤ ꯑ ꯕꯤ ꯑꯦ ꯁꯤꯖꯦ ꯁꯤꯁꯨ ꯑꯦꯠ ꯂꯤꯁ ꯐꯤꯞꯇꯤ ꯐꯤꯞꯇꯤ ꯄꯥꯔꯁꯦꯟ ꯍꯥꯏꯌꯦꯕ ꯁꯤꯁꯨ
ꯎꯝ
ꯐꯤꯐꯇꯤ ꯐꯥꯏꯚꯑꯁꯨ ꯑꯣꯏꯗꯦ
ꯎꯝ
ꯑꯗꯨꯅ ꯁꯤ ꯐꯤꯞꯇꯤ ꯄꯥꯔꯁꯦꯟꯅꯤꯅ ꯏ ꯁꯤ ꯌꯥꯅꯤꯌꯦ
ꯑꯗꯨꯅꯦꯕ ꯇꯥꯆꯦꯇꯟꯅ ꯑꯩ ꯑꯩꯈꯣꯏ ꯊꯣꯏꯗꯅ ꯑꯩ ꯑꯩ ꯇꯣꯛꯑꯒꯦ ꯍꯥꯏꯔꯨꯔꯦꯕꯀꯣ ꯇꯣꯛꯑꯒꯦ ꯇꯣꯛꯑꯒꯦ ꯇꯣꯛꯑꯒꯦ ꯍꯥꯏꯕꯗꯨꯗ ꯑ ꯇꯥꯆꯦꯠꯇꯟꯅ ꯑꯩꯉꯣꯟꯗ ꯉꯥꯡꯉꯦꯌꯦ ꯑꯩꯈꯣꯏ ꯊꯣꯏꯗꯕꯨꯗꯤ ꯍꯥꯏꯔꯣꯏ ꯑꯩꯈꯣꯏ ꯊꯣꯏꯅ ꯍꯥꯄꯛꯄ ꯋꯥꯅꯦꯕ ꯈꯨꯗꯣꯡ ꯆꯥꯕ ꯃꯌꯥꯝ ꯂꯥꯛꯑꯒ ꯀꯩꯒꯤ ꯃꯥꯡꯍꯟꯗꯣꯏꯅ ꯈꯣꯠꯇꯣꯏꯅ ꯑꯩꯅ ꯌꯥꯝ ꯇꯜꯂꯤꯖꯤꯅꯅꯦꯀꯣ ꯔꯥꯀꯦꯁ ꯁꯦꯡꯅ ꯍꯥꯏꯔꯕꯗꯅꯦ ꯑꯩ ꯍꯌꯦꯡ ꯍꯌꯦꯡꯖꯦ ꯑꯦꯃꯤꯁꯟ ꯇꯧ ꯆꯠꯄ ꯍꯥꯏꯖꯦ ꯑꯦꯃꯤꯁꯟꯖꯦ ꯑꯩ ꯇꯧꯕ ꯆꯠꯄ ꯍꯌꯦꯡ ꯆꯠꯂꯣꯏꯕ ꯑꯩꯖꯦ ꯏꯃꯥꯟꯅꯕꯤ ꯋꯥꯔꯤ ꯑꯃ ꯇꯥꯒꯤꯒꯦꯅ ꯌꯨꯝꯖꯀꯩꯁ ꯑꯗꯥꯏꯒꯨꯝꯕꯗ ꯇꯧꯒꯦ ꯈꯟꯕꯅꯦ ꯀꯩꯒꯨꯝꯕ ꯆꯠ ꯇꯥꯔꯒꯁꯨ ꯁꯤꯅꯦꯕꯀꯣ ꯑꯗꯣ ꯑꯦꯗꯃꯤꯁꯟ ꯇꯧꯕꯗꯅꯦ ꯑꯩꯅ ꯈꯪ ꯅꯣꯏ ꯕꯤ ꯑꯦꯗꯀꯤ ꯑꯦꯗꯃꯤꯁꯟ ꯇꯧꯕ ꯃꯇꯝꯗ ꯑꯦꯗꯃꯤꯁꯟ ꯇꯧꯕ ꯃꯇꯝꯗ ꯄꯩꯁꯥ ꯗꯪ ꯊꯤꯖꯤꯜꯂꯒ ꯑꯦꯗꯃꯤꯁꯟ ꯇꯧꯔꯦ ꯍꯥꯏꯅ ꯂꯩꯕ꯭ꯔꯥ ꯅꯠꯇ꯭ꯔꯒꯅ ꯑꯦꯃꯤꯁꯟ ꯇꯧꯕꯖꯤꯗ ꯅꯪ ꯀꯩ ꯅꯪꯒꯤ ꯁꯕꯖꯦꯛ ꯀꯩ ꯀꯩꯅꯣ ꯈꯣꯠꯅꯣ ꯑꯗꯨꯒ ꯂꯣꯏ ꯃꯦꯟ ꯈꯣꯠꯄ ꯇꯧꯕ꯭ꯔꯥ ꯀꯃꯥꯏ ꯇꯧꯒꯦ
ꯑꯦꯃꯤꯁꯟ ꯇꯧꯔꯦꯗꯪ ꯍꯥꯏꯕꯅꯤꯗ ꯑꯗꯨ ꯁꯞꯖꯦꯛ ꯀꯩꯁꯨꯝ ꯍꯦꯜꯂꯔꯣꯏꯗ ꯑꯗꯨꯒ ꯑ ꯈꯣꯏ ꯃꯣꯏꯒꯤ ꯃꯣꯏꯒꯤ ꯐꯣꯝ ꯃꯣꯏꯅ ꯐꯣꯝ ꯄꯤꯔꯛꯈꯤꯗꯔꯥ ꯐꯣꯝ ꯄꯤꯔꯛꯄꯗꯨꯒꯤ ꯃꯈꯥꯗꯤ ꯄꯣꯜꯂꯦ
ꯀꯗꯧꯌꯦꯕ
ꯐꯣꯝ ꯄꯤꯔꯛꯄꯒꯤ ꯃꯈꯥ ꯐꯣꯝ ꯄꯤꯔꯛꯑꯀꯥꯟꯗ ꯃꯣꯏꯅ ꯀꯩꯁꯨ ꯃꯦꯟꯗꯤ ꯃꯥꯟꯗꯕꯅꯤꯀꯣ ꯈꯣꯏꯗꯤ ꯑ ꯑꯦꯃꯤꯁꯟ ꯇꯧꯕꯩ ꯄꯩꯁꯥ ꯗꯪ ꯊꯤꯔꯒ ꯑꯗꯨꯃꯥꯏ ꯗꯪ ꯂꯣꯏꯕꯅꯤꯗ
ꯑꯗꯨꯗꯤ ꯑꯩꯅꯅꯦ ꯅꯍꯥꯟ ꯑꯩꯅ ꯊꯥꯔꯨꯕꯗꯨꯗꯤ ꯄꯣꯜ ꯁꯥꯏꯟꯁꯇ ꯊꯥꯖꯤꯜꯂꯨꯔꯦꯗꯅꯀꯣ ꯏꯟꯇꯔꯕꯤꯌꯨ ꯐꯝꯃꯨꯔꯦꯗꯅ ꯑꯗꯨꯗꯨꯗ ꯑꯩꯗꯣ ꯁꯥꯏꯟꯁ ꯑꯣꯟꯕꯒꯤ ꯑꯣꯟꯖꯒꯦ ꯑꯣꯖꯥ ꯑꯣꯖꯥ ꯍꯥꯏꯔ ꯑꯣꯟꯕꯕꯨꯗꯤ ꯌꯥꯅꯤꯌꯦ ꯑꯗꯨꯅꯤ ꯑꯗꯥꯅꯦ ꯍꯥꯏꯔꯒ ꯃꯣꯏꯅ ꯋꯥꯔꯤꯗꯣ ꯈꯔ ꯑꯗꯨꯃꯥꯏꯅ ꯇꯧꯔꯛꯄꯩ ꯋꯥꯗꯅꯦꯕ ꯀꯣ ꯑꯗꯣ ꯁꯦꯂꯦꯛꯁꯟꯗꯤ ꯍꯥꯄ ꯏꯕ
ꯑꯗꯣ ꯀꯩꯅꯣ ꯀꯩꯅꯣꯃ ꯍꯖꯤꯀꯤ ꯇꯤ ꯆꯤ ꯇꯤ ꯁꯥꯏꯟꯁꯀꯤ ꯑꯩꯅ ꯎ ꯍꯟꯗꯛ ꯀꯦꯕꯤ ꯀꯧꯒꯤꯕꯒꯤ ꯍꯥꯏꯁꯦ
ꯑꯥ
ꯁꯤꯗꯩꯁꯤꯗ ꯌꯥꯎꯔꯤꯁꯦ ꯀꯩꯅꯣ ꯉꯥꯛꯇꯅꯦꯕ ꯐꯤꯞꯇꯤ ꯄꯥꯔꯁꯦꯟ ꯉꯥꯛꯇꯅꯦꯕꯀꯣ
ꯎꯝ
ꯑꯗꯨꯒ ꯑꯈꯣꯏꯒꯤ ꯀꯩꯅꯣ ꯀꯩꯅꯣꯁꯨ ꯑꯃꯨꯛ ꯀꯔꯤꯒꯤ ꯀꯔꯤꯒꯤ ꯁꯥꯟ ꯃꯦꯠꯀꯤ ꯁꯥꯏꯟꯁꯀꯤꯅ ꯇꯣꯉꯥꯟ ꯇꯣꯉꯥꯟꯅ ꯊꯣꯛꯄꯁꯤꯗ ꯑꯃꯨꯛ ꯁꯥꯏꯟꯁꯀꯤꯗ ꯍꯥꯏꯔꯤꯁꯦ
ꯑꯪ
ꯎꯝ ꯉꯥꯏꯈꯣꯀꯣ ꯍꯧꯖꯤꯛꯇ ꯑꯣꯁꯤ ꯂꯩꯔꯦ ꯁꯥꯏꯟꯁꯀꯤꯗ ꯍꯥꯏꯔꯤꯁꯦ ꯀꯩꯅꯣꯅꯦꯕ ꯀꯦꯟꯗꯤꯗꯦꯠꯁꯦ ꯕꯥꯌꯣꯂꯣꯖꯤ ꯂꯥꯏꯐ ꯁꯥꯏꯟꯁ ꯍꯥꯏꯗꯤ ꯕꯣꯠꯅꯤ ꯖꯨꯂꯣꯖꯤꯒꯨꯝꯕ ꯃꯣꯏꯁꯤꯅ ꯑꯣꯅꯔꯁ ꯁꯕꯖꯦꯛ ꯑꯣꯏꯅ ꯅꯠꯇ꯭ꯔ ꯃꯦꯟ ꯁꯕꯖꯦꯛ ꯑꯣꯏꯅ ꯆꯍꯤ ꯑꯍꯨꯝꯁꯤꯗꯩꯁꯤ ꯆꯍꯤ ꯑꯍꯨꯝ ꯇꯝꯂꯃꯛꯀꯗꯕꯅꯦ ꯍꯥꯏꯕꯅꯦꯕ ꯁꯦꯃꯤꯁꯇꯔ ꯇꯔꯨꯛ ꯍꯥꯏꯗꯤ ꯆꯍꯤ ꯑꯍꯨꯝ ꯀꯣ
ꯎꯝ
ꯑꯗꯨꯒ ꯃꯈꯥꯗ ꯄꯤꯔꯤꯕ ꯁꯕꯖꯦꯛ ꯑꯅ ꯈꯔ ꯌꯥꯎꯔꯤꯕꯀꯣ ꯁꯤꯁꯤꯅ ꯆꯍꯤ ꯑꯅꯤꯗꯃꯛ ꯀꯗꯕꯅꯤ ꯍꯥꯏꯕꯅꯦꯕ ꯑꯗꯨꯅ ꯑꯥ ꯕꯣꯠ ꯃꯦꯟ ꯁꯕꯖꯦꯛꯁꯦ ꯏꯆꯦꯒꯤꯖꯦ ꯕꯣꯠꯅꯤꯅꯦ ꯍꯥꯏꯕ ꯅꯠꯇ꯭ꯔꯣ
ꯖꯨꯂꯣ ꯃꯦꯟ ꯁꯕꯖꯦꯛ ꯍꯥꯏꯕ ꯂꯩꯇ꯭ꯔꯦ ꯍꯥꯏꯕ ꯑꯩꯅ ꯍꯥꯏꯖꯦ ꯑꯗꯨꯇꯥꯎꯕ ꯃꯦꯟ ꯁꯕꯖꯦꯛ ꯍꯥꯏꯕꯁꯦ ꯑꯩ ꯑꯩꯈꯣꯏꯗꯤꯅꯦ ꯑꯩꯗꯤ ꯒ꯭ꯔꯦꯖꯨꯋꯦꯠ ꯁꯥꯏꯟꯁ ꯍꯥꯏꯔꯒ ꯁꯥꯏꯟꯁꯁꯤꯗ ꯀꯔꯤꯒꯨꯝꯕ ꯁꯥꯏꯟꯁ ꯂꯧꯔꯛꯏ ꯍꯥꯏꯕ ꯃꯇꯝꯗ ꯂꯥꯏꯐ ꯁꯥꯏꯟꯁ ꯂꯥꯏꯐ ꯁꯥꯏꯟꯁꯁꯤꯗ ꯑꯣꯅꯔꯁ ꯇꯧꯔꯛꯄ ꯂꯥꯏꯐ ꯁꯥꯏꯟꯁꯁꯤ ꯁꯞꯖꯦꯛ ꯑꯍꯨꯝ ꯂꯩꯌꯦꯕꯀꯣ ꯁꯕꯖꯦꯛ ꯑꯍꯨꯝꯖꯦ ꯕꯣꯠꯅꯤ ꯕꯣꯠꯅꯤ ꯖꯨꯂꯣꯖꯤ ꯀꯦꯃꯤꯁꯇ꯭ꯔꯤ ꯍꯥꯏꯅ ꯂꯩꯕ ꯑꯍꯨꯝꯃꯛꯁꯦ ꯇꯝꯃꯛꯄꯅꯦꯕ ꯑꯩꯒꯤꯗꯤ
ꯑꯗ ꯆꯍꯤ ꯑꯍꯨꯝꯃꯛ ꯂꯣꯏ ꯇꯝꯃꯛꯄ ꯅꯠꯇ꯭ꯔꯣ
ꯆꯍꯤ ꯑꯍꯨꯝꯃꯛꯁꯤꯗ ꯁꯞꯖꯦꯛ ꯑꯍꯨꯝꯃꯛꯁ ꯂꯣꯏ ꯇꯝꯃꯤꯅꯦꯕ
ꯑꯗꯨ ꯑꯗꯨꯗꯤ ꯌꯥꯏꯌꯥꯕꯀꯣ ꯁꯨꯃꯥꯏꯅ ꯍꯥꯏꯕꯅꯦꯕ ꯃꯣꯏꯅ ꯍꯥꯏꯁꯦ ꯃꯦꯟ ꯁꯕꯖꯦꯛꯁꯦ ꯂꯥꯏꯞ ꯁꯥꯏꯟꯁꯅ ꯂꯩ ꯇꯥꯔꯗꯤ
ꯎꯝ
ꯍꯥꯏꯗꯤ ꯕꯥꯏꯑꯣꯂꯣꯖꯤ ꯅꯠꯇ꯭ꯔꯒꯅ ꯂꯥꯏꯞ ꯁꯥꯏꯟꯁ ꯕꯣꯠꯅꯤꯖꯨꯂꯣꯖꯤꯅ ꯇꯣꯉꯥꯟꯗ ꯇꯣꯉꯥꯟꯗꯕꯤꯗ ꯕꯥꯏꯑꯣꯂꯣꯖꯤ ꯂꯥꯏꯞ ꯁꯥꯏꯟꯁꯇ ꯂꯩ ꯇꯥꯔꯒꯗꯤ ꯈꯣꯏꯅ ꯃꯥꯒꯤ ꯁꯤꯗꯔꯤ ꯁꯞꯖꯦꯛ ꯑꯅ ꯂꯩꯕꯁꯤꯗꯗꯤ ꯑꯍꯨꯝ ꯁꯨꯃꯥꯏꯅ ꯑꯣꯏꯒꯗꯕꯅꯦꯕ ꯀꯦꯃꯦꯁꯇ꯭ꯔꯤꯅꯦ ꯕꯣꯠꯅꯤꯅꯦ ꯅꯠꯇ꯭ꯔꯒ ꯖꯨꯂꯣꯖꯤꯅꯦ ꯁꯨꯃꯥꯏꯅ ꯆꯠꯂꯦꯕ
ꯎꯝ
ꯒꯤꯗꯣ ꯑꯗꯨꯝ ꯇꯤ ꯖꯤ ꯇꯤ ꯁꯥꯏꯟꯁꯀꯤ ꯇ ꯌꯥꯗꯣꯏꯅꯦꯕ ꯑ ꯐꯤꯖꯤꯛꯁ ꯇꯒ ꯀꯩꯅꯣ ꯇꯧꯔꯨꯕ ꯀꯥꯡꯕꯨꯁꯦ ꯐꯤꯖꯤꯛꯁꯇꯒ ꯃꯥꯁꯇꯔ ꯑ ꯑ ꯑꯣ ꯑꯣꯅꯔꯁ ꯇꯧꯔꯨꯕ ꯀꯥꯡꯕꯨꯁꯦ ꯗ ꯀꯦꯃꯦꯁꯇ꯭ꯔꯤ ꯀꯦꯃꯦꯁꯇ꯭ꯔꯤꯗꯒ ꯇꯧꯔꯨꯕ ꯀꯥꯡꯕꯨꯁꯦ ꯗꯤꯖꯤꯇꯤ ꯁꯥꯏꯟꯁ ꯇꯥꯛꯄ ꯌꯥꯗꯦꯕ ꯃꯣꯏꯁꯦ
ꯑꯣ ꯁꯥꯏꯟꯁ ꯑꯣꯏꯖꯔꯒꯁꯨ
ꯁꯥꯏꯟꯁ ꯁꯣꯏꯖꯔꯁꯨ ꯌꯥꯗꯦꯕ ꯃꯣꯏꯅ ꯎꯝ ꯐꯤꯖ ꯃꯣꯏꯅ ꯄꯤꯔꯤꯕ ꯃꯦꯟ ꯁꯕꯖꯦꯛꯁꯦ ꯂꯥꯏꯞ ꯁꯥꯏꯟꯁ ꯍꯥꯏꯕ ꯄꯨꯂꯞ ꯀꯤ ꯑꯃ ꯂꯩꯖꯔꯦꯀꯣ ꯄꯨꯂꯞ ꯀꯃꯦꯁꯇ꯭ꯔꯤ ꯚꯣꯠꯅꯤ ꯓꯨ ꯖꯤ ꯑꯃ ꯂꯩꯔꯦ ꯅꯠꯇ꯭ꯔꯒꯅ ꯕꯣꯠꯅꯤ ꯗꯪ ꯂꯧꯔꯒꯅ ꯀꯦꯃꯦꯁꯇꯔꯤ ꯖꯨꯂꯣꯖꯤ ꯇꯣꯉꯥꯟꯕ ꯑꯗ ꯖꯨꯂꯣꯖꯤ ꯂꯧꯔꯒꯅ ꯀꯦꯃꯦꯁꯇ꯭ꯔꯤ ꯕꯣꯠꯅꯤ ꯁꯨꯃꯥꯏꯟ ꯇꯣꯉꯥꯟꯕ ꯁꯨꯃꯥꯏꯅ ꯆꯠꯂꯦꯕ
ꯑꯥ ꯑꯥ ꯑꯥ
ꯑꯩꯒꯤꯗꯣ ꯂꯥꯏꯞ ꯁꯥꯏꯟꯁꯇꯅ ꯂꯩꯕꯅꯤꯅ ꯑꯗꯨꯃꯥꯏꯅ ꯄꯨꯂꯞ ꯑꯍꯨꯝꯗꯨꯗ ꯆꯠꯄꯗꯣ
ꯌꯥꯔꯦ ꯌꯥꯔꯦ ꯑ ꯑꯗꯨꯒ ꯑꯗꯨꯗꯨꯅ ꯌꯥꯔꯦꯕꯀꯣ ꯎꯝ
ꯇꯤ ꯖꯤ ꯇꯤ ꯖꯤ ꯇꯤ ꯍꯧꯖꯤꯛꯀꯤ ꯕꯤ ꯑꯦꯠ ꯇꯝꯕꯒꯤ ꯍꯥꯏꯗꯣ ꯕꯤꯑꯦꯠ ꯇꯝꯕꯒꯤꯗꯣ ꯎꯝ ꯑꯗꯨꯝ ꯇꯧꯕ ꯌꯥꯏꯌꯦ ꯈꯜꯂꯦ ꯑꯗꯨꯝ ꯇꯧ ꯈꯜꯂꯒꯅꯧ ꯃꯣꯏꯅꯅꯦ ꯀꯣꯂꯦꯁꯇꯨꯅꯕꯨ ꯀꯩꯅꯣꯗ ꯄꯤ ꯇꯔ ꯒꯗꯤ ꯑꯌꯥꯕꯗꯨ ꯄꯤꯔꯛꯑꯕ ꯀꯣꯂꯦꯖꯅ ꯅꯪ ꯁꯥꯏꯟꯁ ꯑꯗꯨꯝ ꯇꯧꯔꯣ ꯌꯥꯔꯦ ꯅꯪ ꯅꯪꯒꯤ ꯗꯥꯏꯠꯇ ꯑꯣꯏꯖꯔꯣꯅ ꯄꯤꯔꯛ ꯇꯥꯔꯒꯗꯤ ꯑꯗꯨꯝ ꯇꯧꯁꯤꯜꯂꯒꯅꯦ ꯇꯧꯁꯤꯜꯂꯒ ꯍꯌꯦꯡꯋꯥꯏ ꯊꯕꯛ ꯀꯧꯔꯛꯄꯁꯤꯁꯨ ꯁꯤꯗ ꯊꯕꯛ ꯀꯧꯔꯛ ꯄꯁꯦ ꯐꯤꯞꯇꯤ ꯄꯥꯔꯁꯦꯟꯅꯦ ꯐꯤꯞ
ꯑ ꯑ
ꯄꯥꯔꯁꯦꯟ ꯉꯥꯛꯇꯅꯦꯕ ꯑꯗꯨꯗꯨꯅ ꯐꯤꯞꯇꯤ ꯄꯥꯔꯁꯦꯟ ꯌꯧ ꯏꯆꯦꯒꯤꯗꯣ ꯐꯤꯞꯇꯤꯗꯤ ꯌꯧꯕ ꯅꯠꯇ꯭ꯔꯣ
ꯐꯤꯐꯇꯤ ꯐꯣꯔꯅꯤꯅꯦ ꯐꯤꯞꯇꯤ ꯐꯣꯔ ꯄꯣꯏꯟ ꯊ꯭ꯔꯤ ꯆꯠꯂꯤꯅꯦ
ꯑꯗꯨ ꯑꯣꯏꯇꯥꯔꯒꯗꯤ ꯐꯤꯐꯇꯤ ꯄꯥꯔꯁꯦꯟ ꯌꯧꯔꯗꯤ ꯌꯥꯔꯦꯕ ꯑꯗꯨꯗꯨꯅ ꯍꯌꯦꯡꯋꯥꯏ ꯊꯕꯛ ꯀꯧꯔꯛꯄꯗꯨꯗꯤ ꯐꯤꯞꯇꯤ ꯄꯥꯔꯁꯦꯟ ꯂꯣꯏ ꯂꯥꯛꯀꯅꯦꯕ ꯐꯤꯞꯇꯤ ꯐꯥꯏꯚ ꯅꯠꯇꯦꯕ
ꯑꯣ ꯑꯗꯨꯃ ꯌꯥꯔꯦꯀꯣ ꯅꯪ ꯍꯥꯏꯗꯨꯃ ꯑꯩ ꯒ꯭ꯌꯥꯟ ꯇꯥꯔꯦ ꯑꯗꯣ ꯑꯩꯅ ꯁꯤꯗ ꯒ꯭ꯌꯥꯟ ꯇꯥꯗꯕ ꯑꯃꯈꯛ ꯂꯩꯔꯦ ꯑ ꯅꯣꯏꯅ ꯕꯤ ꯑꯦꯗ ꯇꯧꯕ ꯃꯇꯝꯗ ꯁꯥꯏꯟꯁ ꯁꯣꯁꯦꯜ ꯁꯥꯏꯟꯁ ꯑꯗꯨꯒ ꯃꯦꯠꯁ ꯏꯪꯂꯤꯁ ꯃꯅꯤꯄꯨꯔꯤ ꯍꯥꯏ ꯂꯩꯔꯦꯀꯣ ꯄꯦꯗꯥ ꯀꯣ ꯖꯤꯗꯥ ꯑꯗ ꯇꯝꯕꯒꯁꯤꯗ ꯑꯩꯒꯤꯗꯤ ꯁꯥꯏꯟꯁ ꯑꯣꯟꯊꯣꯛꯆꯒꯦ ꯍꯥꯏ ꯇꯥꯔꯗꯤ ꯒ꯭ꯔꯦꯖꯨꯋꯦꯠꯅꯤꯅ ꯁꯥꯏꯟꯁꯇꯪ ꯍꯥꯏꯔꯒ ꯂꯣꯏꯁꯜꯂꯗ꯭ꯔꯥ ꯃꯣꯏ ꯑꯦꯝ ꯑꯦ ꯀꯥꯡꯕꯨ ꯑꯦꯝ ꯑꯦꯁ ꯁꯤ ꯇꯧꯕ ꯀꯥꯡꯕꯨꯗꯤ ꯑꯦꯝ ꯑꯦꯁ ꯁꯤ ꯖꯨꯂꯣꯖꯤ ꯑꯦꯝ ꯑꯦꯁ ꯁꯤ ꯕꯣꯠꯅꯤ ꯑꯦꯝ ꯑꯦꯁ ꯁꯤ ꯑꯦꯝ ꯑꯦꯁ ꯁꯤ ꯐꯤꯖꯤꯛꯁ ꯑꯦꯝ ꯑꯦꯁ ꯁꯤ ꯑꯗꯨ ꯑꯗꯥ ꯂꯣꯏ ꯊꯥꯌꯦꯕ ꯃꯥꯁꯇꯔꯗ ꯆꯪꯕ ꯀꯥꯡꯕꯨꯒꯩꯗꯤ
ꯀꯥꯏꯗ ꯊꯥꯏꯕ
ꯃꯣꯏ ꯐꯣꯝ ꯃꯦꯟꯕꯩꯗꯨꯗ
ꯍꯣꯏ ꯆꯦꯒꯤꯗꯤ ꯖꯦꯅꯔꯦꯜ ꯖꯦꯅꯔꯦꯜ ꯅꯠꯇ꯭ꯔꯣ ꯏꯆꯦꯒꯤꯗꯤ
ꯑꯧꯗꯤ ꯖꯦꯅꯔꯦꯜ ꯑꯣꯏꯔꯕꯅꯤꯅ ꯑꯩꯗꯤ ꯍꯌꯦꯡ ꯑ ꯑ
ꯊꯥꯕꯤꯔꯣ ꯅꯪ ꯏꯆꯦ ꯍꯣꯏꯒꯤ ꯀꯃꯥꯏꯅ ꯊꯥ ꯆꯠꯅꯒꯦ ꯑꯗꯨ ꯑꯗꯨ ꯊꯥꯔ ꯂꯣꯏꯔꯦ ꯀꯩꯅꯣ ꯕꯤ ꯑꯦꯁ ꯁꯤ ꯍꯥꯏꯔꯒ ꯕꯤ ꯑꯦꯁ ꯁꯤ ꯍꯥꯏꯔꯒ ꯕ꯭ꯔꯦꯛ ꯇ ꯖꯦꯅꯔꯦꯜ ꯂ ꯍꯥꯏꯒꯦꯔ ꯑ ꯕꯤ ꯕꯤ ꯑꯦ ꯁꯤ ꯍꯣꯏ ꯏꯆꯦꯒꯤꯗ ꯕꯤ ꯑꯦ ꯁꯤ ꯂꯥꯏꯐ ꯁꯥꯏꯟꯁ ꯍꯥꯏꯔꯣꯅꯦ ꯂꯥꯏꯐ ꯁꯥꯏꯟꯁ ꯂꯣꯝꯗ ꯑꯌꯥꯝꯕ ꯆꯠꯂꯕꯅꯤꯅ ꯑꯗꯨꯅ ꯑ ꯏꯆꯦꯒꯤ ꯖꯦꯅꯔꯦꯜꯅꯤꯅ ꯑꯁꯦꯡꯕꯩꯗꯤ ꯑꯣꯟꯊꯥꯡ ꯑꯣꯟꯖꯤꯟꯕꯨ ꯌꯥꯗꯣꯏꯅꯤ ꯑꯗꯨ ꯂꯥꯏꯐ ꯁꯥꯏꯟꯁꯂꯣꯝꯗꯅ ꯑꯌꯥꯝꯕ ꯑꯣꯏ ꯂꯩꯔꯕꯅꯤꯅ ꯕꯤ ꯁꯤ ꯂꯥꯏꯐ ꯁꯥꯏꯟꯁ ꯍꯥꯏꯕꯤꯔꯒ ꯖꯦꯅꯔꯦꯜꯅ ꯕ꯭ꯔꯦꯀꯦꯠꯇꯨꯗ ꯏꯕꯤꯔꯣ
ꯍꯌꯦꯡ ꯃꯣꯏꯅ ꯑꯣꯟꯊꯥ ꯑꯣꯟꯖꯤꯟ ꯇꯧꯔꯦ ꯇꯧꯔꯦ ꯍꯥꯏꯔꯒꯖꯨ ꯅꯠꯇ꯭ꯔꯥ
ꯐꯤꯐꯇꯤ ꯐꯥꯏꯚ ꯄꯥꯔꯁꯦꯟ ꯌꯧꯗꯕꯗꯨꯗ ꯃꯣꯏꯅ ꯐꯤꯐ ꯀꯩꯁꯨ ꯀꯥꯏꯗꯦꯅꯕꯨ ꯍꯦꯛ ꯌꯥꯔꯛꯑꯕ ꯑꯗꯨ ꯑꯣꯏꯗꯤ ꯇꯥꯔꯒꯗꯤ ꯀꯩꯁꯨ ꯀꯩꯝ ꯋꯥꯅꯤꯡꯉꯥꯏ ꯂꯩꯇ꯭ꯔꯦ
ꯑ ꯌꯥꯔꯛꯑꯒꯗꯤ ꯑꯩ ꯀꯩꯝ ꯋꯥꯅꯤꯡꯉꯥꯏ ꯂꯩꯇꯦ ꯑꯩ ꯑꯗꯨꯅꯦ ꯑꯩꯅ ꯍꯥꯏꯔꯤꯁꯦ ꯌꯥꯔꯛ ꯇꯕꯒꯤ ꯄ꯭ꯔꯣꯕ꯭ꯂꯦꯝꯗꯨꯅꯦꯕ ꯑꯩꯅ ꯉ ꯉꯁꯥꯏꯗꯒꯤ ꯃꯊꯥ ꯁꯥꯔꯤꯖꯦ ꯑꯥ ꯑꯗꯨꯅꯦ ꯑꯗꯨꯅꯦ ꯇꯥꯆꯦꯇꯟꯅ ꯍꯥꯏꯖꯦ ꯑꯃꯨꯛ ꯌꯥꯅꯤ ꯇꯝꯅ ꯇꯝꯖꯤꯜꯂꯣ ꯑꯣꯟꯗ ꯑꯣꯟꯊꯣꯛꯑꯒ ꯑꯗꯨꯝ ꯇꯧ ꯇꯧꯁꯤꯅꯦꯕ ꯑꯗꯨꯒ ꯅꯪꯅ ꯉꯁꯥꯏ ꯍꯥꯏꯕꯗꯣ ꯇꯤ ꯖꯤ ꯇꯤ ꯍꯥꯏꯅ ꯀꯧꯔꯛ ꯇꯥꯔꯒꯗꯤ ꯁꯤꯛꯁꯇꯩꯅ ꯇꯦꯟꯕꯣꯛ ꯍꯥꯏꯇꯥꯔꯒꯗꯤ ꯌꯥꯔꯦꯗꯅ ꯅꯍꯥꯟꯒꯤ ꯅꯣꯏꯅ ꯄ꯭ꯔꯥꯏꯃꯔꯤ ꯀꯧꯕꯗꯨꯗꯤ ꯋꯥꯟ ꯇꯨ ꯐꯥꯏꯚꯄꯣ ꯑꯣꯏꯔꯃꯅꯦꯕ ꯗꯥꯏꯠ ꯀꯤ ꯁꯥꯔꯇꯤꯕꯤꯀꯦꯠꯅ ꯑꯗꯨꯅ ꯑꯗꯨꯝ ꯑꯦꯄ꯭ꯂꯥꯏ ꯇꯧꯕ ꯌꯥꯏ ꯍꯥꯏꯖꯦ
ꯍꯣꯏ
ꯑꯗꯨꯗꯗꯤ ꯇꯤ ꯖꯤ ꯇꯤ ꯍꯥꯏꯅ ꯊꯥꯔꯛ ꯇꯥꯔꯗꯤ ꯗꯥꯏꯠ ꯁꯥꯔꯇꯤꯕꯤꯀꯦꯠ ꯄꯥꯏꯔꯒ ꯑ ꯇꯧꯔꯕ ꯀ꯭ꯂꯥꯁ ꯐꯥꯏꯚ ꯁꯤꯛꯁꯇꯒꯤꯅ ꯇꯦꯟꯕꯣꯛ ꯇꯥꯛꯀꯦ ꯍꯥꯏ ꯇꯥꯔꯒꯗꯤ ꯑꯃꯨꯛ ꯇꯤ ꯖꯤ ꯇꯤ ꯅꯠꯇ꯭ꯔꯗꯤ ꯑꯃꯨꯛ ꯌꯥꯔꯨꯗꯨꯏꯅꯦꯕ
ꯎꯝ ꯑꯥ ꯍꯣꯏ ꯇꯤ ꯖꯤ ꯅꯠꯇ꯭ꯔꯗꯤ ꯌꯥꯔꯔꯣꯏ ꯇꯤꯖꯤ ꯇꯤ ꯍꯣꯏ ꯇꯤ ꯖꯤ ꯇꯤ ꯍꯥꯏꯅ ꯀꯧꯔꯛꯀꯗꯣꯏꯅꯦ ꯅꯠꯇ꯭ꯔꯗꯤ ꯌꯥꯔꯣꯏꯍꯦ ꯇꯤ ꯖꯤ ꯇꯤ ꯍꯥꯏꯅ ꯀꯧꯔꯛꯀꯗꯣꯏꯅꯦ ꯊꯕꯛ ꯀꯧꯕꯗ ꯁꯤꯛꯁꯇꯤꯟ ꯑꯥꯏꯇꯤꯟꯕꯣꯛꯁꯦ
ꯑꯥ ꯇꯤ ꯖꯤ ꯇꯤ ꯍꯥꯏꯅ ꯀꯧꯔꯛꯇꯣꯏꯅꯦꯕ ꯑꯗꯨ ꯑꯩꯈꯣꯏ ꯃꯥꯟꯅꯕꯤꯅ ꯑꯗꯨꯒ ꯑ ꯄ꯭ꯔꯥꯏꯃꯔꯤ ꯍꯥꯏꯅ ꯀꯧꯕ ꯃꯇꯝꯗꯗꯤ ꯑꯣꯡꯂꯤ ꯐꯥꯏꯚ ꯐꯣꯛ ꯇꯪ ꯑꯣꯏꯇꯥꯥꯔꯗꯤ ꯗꯥꯏꯠ ꯁꯥꯔꯇꯤꯐꯤꯀꯦꯠ ꯗꯥꯏꯁꯦ ꯃꯣꯏꯅ ꯑꯩꯅ ꯑꯥꯏꯠ ꯐꯥꯎ ꯇꯥꯛꯄꯗꯤ ꯌꯥꯏꯌꯦꯅ ꯍꯥꯏꯔꯤꯗꯅ ꯑꯥ ꯑꯥꯇꯣꯛ ꯇꯥꯛꯄꯗꯤ ꯌꯥ ꯍꯥꯏꯔꯤꯕꯅꯤꯅ ꯑꯣꯖꯥꯁꯦ ꯄ꯭ꯔꯥꯏꯃꯔꯤꯑꯅ ꯀꯧ ꯇꯥꯔꯗꯤ ꯑꯥꯏꯠ ꯐꯥꯎꯒꯤꯗ ꯂꯦꯚꯦꯜꯗ ꯀ꯭ꯂꯥꯁꯁꯦ ꯂꯧꯁꯜꯂꯝꯒꯗ꯭ꯔ ꯁꯤꯅꯤ ꯑꯩꯅ
ꯅꯠꯇꯦ ꯂꯧꯔꯣꯏ ꯂꯧ ꯀꯩꯅꯣ ꯇꯧꯔꯣꯏ ꯑ ꯃꯣꯏꯅ ꯁꯨꯝ ꯁ꯭ꯀꯨꯜꯅꯗ ꯄꯤꯕꯗꯤ ꯄꯤꯕꯅꯤ ꯑꯗꯣ ꯄ꯭ꯔꯥꯏꯝ ꯃꯔꯤ ꯍꯥꯏꯅ ꯀꯧꯔ ꯇꯔꯗꯤ ꯀ꯭ꯂꯥꯁ ꯍꯥꯏꯄꯛꯀꯇꯣꯏꯅꯦ ꯑꯩꯈꯣꯏꯒꯤ
ꯒꯣꯔꯃꯦꯟꯒꯤ ꯊꯕꯛ ꯇꯧꯕ ꯃꯇꯝꯗ ꯑꯥ ꯑꯥ ꯑꯥ ꯑꯣ ꯊꯥꯏꯅ ꯑꯩꯈꯣꯏ ꯇꯝꯃꯛꯏꯅꯦ ꯄ꯭ꯔꯥꯏꯃꯔꯤꯑꯅ ꯋꯥꯟ ꯇꯨ ꯐꯥꯏꯚꯐꯧ ꯇꯝꯃꯛꯏꯅꯤ ꯀꯩꯅꯣ ꯑꯩꯁꯨ ꯑꯩꯈꯣꯏꯁꯨ
ꯑꯣꯖꯥ ꯑꯣꯏ
ꯑꯥ ꯋꯥꯆꯞꯇ ꯀꯥꯞꯄ ꯊꯥꯔꯛꯑꯣꯌꯦ ꯋꯥꯆꯞꯇ ꯑꯣꯏꯅ ꯊꯥꯔꯛꯑꯣꯌꯦ ꯑꯣ ꯑꯗꯨ ꯑꯗꯨ ꯑꯣꯏꯗꯣꯏꯅꯦꯕ
ꯑꯥ ꯑꯗꯨꯃꯥꯏꯅ ꯄ꯭ꯔꯥꯏꯃꯥꯔꯤꯒꯤ ꯑꯣꯏ ꯍꯥꯏꯔꯗꯤ ꯑꯗꯨ ꯆꯠꯂꯅꯤ ꯑꯗꯨꯒ
ꯑꯥ ꯔꯥꯀꯦꯁ ꯔꯥꯀꯦꯁ ꯑꯩ ꯑꯝꯇ ꯊꯝꯒꯦ ꯅꯪ ꯑꯃꯨꯛ ꯉꯥꯏꯍꯥꯛꯇꯪ ꯂꯩꯔ ꯇꯧꯔꯛꯑꯣ ꯀꯣ ꯑꯩ ꯁꯣꯝꯅ ꯀꯩꯅꯣꯝꯃ ꯁꯦꯝꯈꯤꯒꯦ ꯑꯝꯇ ꯎꯝ ꯎꯝ